ꯀꯩꯗꯧꯔꯤꯅꯣ
ꯒꯦꯝ ꯁꯥꯟꯅꯥꯔꯝꯕꯅꯤꯗ
ꯀꯩꯗꯧꯔꯤꯒꯦ
ꯒꯦꯝ ꯁꯅꯔꯤꯌꯦ ꯇꯥꯕ꯭ꯔꯣ ꯑꯂꯣ ꯑꯜꯂꯣ ꯍꯜꯂꯣ ꯇꯥꯥꯕ꯭ꯔꯣ ꯍꯜꯂꯣ ꯑꯜꯂꯣ ꯇꯥꯕꯔꯣ ꯍꯜꯂꯣ
ꯀꯩꯗꯧꯔꯤꯒꯦ ꯍꯥꯏꯔꯒ
ꯒꯦꯝ ꯁꯅꯔꯝꯕ ꯑꯁ ꯅꯪ ꯅꯦꯋꯥꯛ ꯌꯥꯝ ꯐꯪ ꯅꯨꯡꯉꯥꯏꯇ ꯃꯥꯜꯂꯦ ꯇꯥꯕ꯭ꯔꯣ ꯍꯜꯂꯣ ꯑꯜꯂꯣ ꯇꯥꯕ꯭ꯔꯣ